ꯇꯥꯕ꯭ꯔ
ꯍꯜꯂꯣ
ꯑꯩꯁ ꯌꯥꯝꯅ ꯃꯈꯣꯟꯁꯦ ꯅꯨꯡꯉꯥꯏꯀꯣ ꯀꯔꯤ ꯇꯧꯔꯦ
ꯀꯩꯁꯤꯗꯗꯗ
ꯁ ꯂꯅꯦ
ꯇꯨꯝꯈ꯭ꯔꯒꯤꯅ ꯐꯃꯨꯡꯗ ꯆꯪꯈ꯭ꯔꯒ ꯂꯩꯕꯒ ꯉꯁꯥꯏꯗꯨꯀꯣ
ꯀꯔꯤ ꯌꯦꯟꯁꯥꯡ ꯆꯥꯔꯒ
ꯉꯁꯤꯗꯤ ꯀꯔꯤ ꯍꯥꯏꯒꯗ꯭ꯔꯥ ꯌꯦꯟ ꯑꯣꯏꯅ ꯆꯥꯔꯦ
ꯌꯦꯟ ꯍꯥꯎꯕ꯭ꯔꯣ ꯌꯦꯟ
ꯑꯧ ꯂꯣꯀꯦꯜꯒꯤꯅꯤꯅ ꯍꯥꯎꯋꯦ
ꯑꯩ ꯍꯥꯎꯔꯝꯒꯅꯤꯀꯣ ꯑꯩꯈꯣꯏꯒꯤꯁꯨ ꯊꯥꯕꯤꯌꯨꯀꯣ
ꯊꯥꯔꯛꯀꯦ ꯊꯥꯔꯛꯀꯦ
ꯑꯩꯈꯣꯏꯁꯨ ꯌꯥꯝꯅ ꯆꯥꯅꯤꯡꯉꯦ
ꯊꯥꯕꯤꯒꯦ ꯊꯥꯕꯤꯒꯦ
ꯑꯗꯨ ꯆꯥꯗ꯭ꯔꯤꯌꯦ ꯑꯩ ꯑꯩꯈꯣꯏꯗꯤ ꯉꯜꯂꯤꯗ ꯄꯨꯡ ꯕꯥꯔꯣ ꯃꯈꯥꯏꯗ ꯆꯥꯈꯤꯅꯤ ꯑꯩꯈꯣꯏꯗꯤ
ꯄꯨꯡ ꯕꯥꯔꯣ ꯃꯈꯥꯏꯗꯗꯤ ꯕꯣꯜ ꯌꯦꯡꯔꯣꯏꯗ꯭ꯔꯣ
ꯕꯣꯜ ꯁꯥꯟꯅꯕ ꯑꯩꯈꯣꯏꯗꯤ ꯄꯥꯝꯗꯦ ꯑꯗꯨ ꯑꯣꯏꯔꯁꯨ ꯃꯤꯒꯤꯗꯃꯛ ꯄ ꯌꯦꯡꯕꯤꯒꯦ
ꯑꯥ ꯑꯥ ꯑꯥ ꯑꯥ ꯐꯩ ꯐꯩ ꯉꯁꯤ ꯑꯩꯒꯤ ꯇꯤꯝ ꯂꯩꯕꯅꯤꯀꯣ
ꯀꯔꯤꯅꯣ ꯍꯥꯏꯕꯤꯌꯨꯀꯣ ꯅꯆꯦꯗꯁꯨ ꯍꯥꯏꯕꯤꯌꯨꯀꯣ
ꯀꯦ ꯍꯥꯏꯕꯤꯒꯦ
ꯑꯗꯨ ꯅꯪ ꯄꯥꯝꯕ꯭ꯔꯣ
ꯑꯩꯗꯤ ꯕꯣꯔ ꯌꯦꯡꯉꯣ ꯌꯥꯝ ꯄꯥꯝꯃꯦ
ꯑꯗꯨ ꯅꯪ ꯀꯥꯕ꯭ꯔꯣꯏꯔꯣ ꯉꯝꯗ꯭ꯔꯗꯤ ꯀꯃꯥꯏ ꯇꯧꯒꯦꯔꯣ
ꯑꯧ ꯑꯩ ꯇꯤꯝꯗ ꯉꯥꯝꯗ꯭ꯔꯩ ꯈꯔꯗꯤ ꯊꯋꯥꯏ ꯅꯨꯡꯉꯥꯏꯒꯗꯧ ꯃꯥꯟꯗꯦ
ꯍꯣꯏ ꯅꯨꯡꯁꯤꯗꯀꯣ ꯅꯨꯡꯁꯤꯗꯀꯣ
ꯊꯦꯡꯉꯦꯗ ꯆꯥꯛꯇꯤ ꯊꯣꯡꯈ꯭ꯔꯕ꯭ꯔꯥ
ꯊꯣꯡꯈ꯭ꯔꯦ ꯍꯧꯖꯤꯛ ꯃꯇꯝ ꯍꯣꯏ ꯍꯧꯖꯤꯛꯀꯥꯟꯗꯤ ꯄꯥꯈꯥꯡꯗ ꯆꯥꯛ ꯏꯟꯁꯥꯡ ꯊꯣꯡꯉꯦ ꯑꯗꯨꯒ ꯅꯨꯄꯤ ꯈꯣꯏꯗꯤ ꯑꯗꯨꯝ ꯌꯨꯝꯗ ꯂꯩꯕ
ꯑꯣꯀꯦ ꯌꯥꯝ ꯐꯩꯅ ꯃꯇꯝꯁꯦ ꯆꯦꯟꯁ ꯇꯧꯈ꯭ꯔꯕꯅꯤꯝ
ꯍꯣꯏ ꯃꯇꯝꯁꯦ ꯑꯍꯟ ꯑꯍꯟ ꯃꯇꯝꯒ ꯑꯩꯈꯣꯏ ꯃꯇꯝꯗꯤ ꯃꯥꯟꯅꯗ꯭ꯔꯦ
ꯍꯣꯏ ꯃꯥꯅꯦ ꯆꯨꯝꯃꯤ ꯍꯟꯗꯛꯇꯤ ꯅꯨꯄꯤꯅꯁ ꯅꯨꯄꯤꯅꯁꯨ ꯍꯣꯏ ꯅꯨꯄꯤꯅꯁꯨ ꯅꯨꯄꯥꯒꯤ ꯊꯕꯛ ꯇꯧꯔꯦ
ꯍꯣꯏ
ꯅꯨꯄꯥꯅꯁꯨ ꯅꯨꯄꯤꯒꯤ ꯊꯕꯛ ꯇꯧꯔꯦ ꯋꯥꯏ ꯇꯩꯔꯦ ꯆꯥꯛ ꯊꯣꯡꯉꯦ ꯒꯩꯅꯣ ꯇꯧꯔꯦ
ꯍꯥꯏꯌꯣꯕ
ꯀꯔꯤꯕꯨ
ꯑꯁꯤ ꯊꯕꯛꯇꯣ ꯅꯨꯄꯤꯅ ꯅꯨꯄꯥ ꯊꯕꯛ ꯇꯧꯕ ꯅꯨꯄꯥꯅ ꯅꯨꯄꯤ ꯊꯕꯛ ꯇꯧꯕꯗꯣ ꯅꯪ ꯄꯥꯝꯕꯔꯕ
ꯄꯥꯝꯗꯦꯗ ꯐꯒꯤ ꯇꯧꯅꯤ
ꯐꯠꯇꯦꯀꯣ
ꯐꯩꯌꯦ ꯑꯩꯈꯣꯏꯗꯤ ꯅꯨꯄꯤ ꯂꯩꯇꯕꯅꯤꯅ ꯑꯩꯈꯣꯏꯁꯨ ꯑꯗꯨꯝ ꯋꯥꯏ ꯇꯩꯌꯦ ꯆꯥꯛ ꯊꯣꯡꯉꯦ
ꯑꯩ ꯌꯨꯝ ꯅꯨꯡꯁꯤꯌꯦꯀꯣ ꯑꯗꯨꯗꯤ
ꯑꯩꯈꯣꯏ ꯅꯨꯄꯤ ꯌꯥꯝ ꯇꯥꯡꯕ ꯑꯩꯈꯣꯏ ꯏꯃꯨꯡꯁꯦ
ꯑꯗꯨ ꯑꯣꯏꯔꯗꯤꯀꯣ ꯅꯪꯁꯦ ꯅꯨꯄꯤꯗꯣ ꯊꯧꯅꯥ ꯌꯥꯝ ꯐꯕ ꯂꯧꯒꯗꯕꯅꯤ
ꯊꯤꯕꯤꯈ꯭ꯔꯣꯕ
ꯍꯥꯥ
ꯑꯃ ꯊꯤꯕꯤꯈ꯭ꯔꯣ
ꯊꯤꯕꯤꯒꯦ ꯅꯪ ꯀꯅꯥꯒꯨꯝꯕ ꯄꯥꯝꯕ꯭ꯔꯥ ꯑꯇꯦꯟꯕ ꯄꯥꯝꯕ꯭ꯔꯥ ꯑꯁꯪꯕ ꯄꯥꯝꯕ꯭ꯔꯥ ꯅꯠꯇ꯭ꯔꯒ ꯀꯝ ꯀꯃꯥꯏꯅ ꯇꯧꯕ ꯄꯥꯝꯕ꯭ꯔꯣ
ꯌꯥꯝ ꯇꯦꯟꯗꯕ ꯌꯥꯝ ꯁꯥꯡꯗꯕ
ꯑꯥ ꯑꯗꯨ ꯆꯞ ꯆꯥꯕ ꯄꯥꯝꯕꯀꯣ
ꯍꯣꯏ
ꯑꯗꯨ
ꯆꯞ ꯆꯥꯕ ꯄꯥꯝꯕ
ꯅꯪ ꯆꯞ ꯆꯥꯕ ꯄꯥꯝꯈ꯭ꯔꯦ ꯑꯩ ꯅꯪ ꯅꯪꯅ ꯄꯥꯝꯕ ꯑꯩ ꯈꯪꯈ꯭ꯔꯦ ꯑꯗꯨꯗꯤꯀꯣ ꯑꯩꯕ ꯑꯃ ꯍꯥꯏꯒꯦ ꯅꯪ ꯀꯅꯣ ꯑꯩꯈꯣꯏꯒꯤ ꯂꯣꯟꯅ ꯑꯁ ꯉꯥꯡꯕ ꯍꯩꯇ꯭ꯔꯦꯗꯣ ꯑꯗꯨꯗꯣ ꯀꯔꯤ ꯍꯥꯏꯒꯦꯔꯣ ꯅꯪꯒꯤ ꯈꯨꯠꯅ ꯑꯃ ꯑꯅꯤ ꯀꯣ ꯀꯔꯤꯒ ꯀꯔꯤ ꯀꯔꯤ ꯀꯔꯤ ꯀꯔꯤꯒꯨꯝꯕ ꯁꯥꯡꯕꯗꯣ ꯂꯥꯎꯅꯤꯡꯕ꯭ꯔꯕ ꯄꯥꯝꯕ꯭ꯔꯕ ꯀꯌꯥꯃꯨꯛ ꯁꯥꯡ ꯄꯥꯡꯕ꯭ꯔꯥ ꯄꯥꯕ꯭ꯔꯕ ꯃꯉꯥ ꯑꯩꯅ ꯍꯥꯏꯕꯗꯤ ꯃꯉꯥꯒ ꯃꯈꯥꯏ ꯄꯝꯕ꯭ꯔꯥ ꯅꯠꯇ꯭ꯔꯒ ꯇꯔꯨꯛꯀꯨꯝꯕ ꯄꯥꯝꯕ ꯑꯁꯥꯡꯕꯗꯣ
ꯑꯧ ꯑꯧ ꯋꯥꯡꯕꯗꯣ
ꯍꯣꯏ
ꯐꯥꯏꯚ ꯄꯣꯏꯟ ꯐꯥꯏꯚ ꯀꯨꯝꯕꯗꯤ ꯌꯥꯔꯦ
ꯑꯁ ꯑꯗꯨꯗꯤ ꯌꯥꯝꯅ ꯇꯦꯟꯃꯟꯗ꯭ꯔꯣ
ꯐꯥꯏꯚ ꯄꯣꯏꯟ ꯐꯥꯏꯚꯇꯤ ꯌꯥꯔꯤꯅ ꯁꯤꯛꯁ
ꯍꯣꯏ ꯅꯨꯄꯤꯒꯤꯗꯤ ꯌꯥꯏ ꯅꯨꯄꯤꯒꯤꯗꯤ ꯌꯥꯏ ꯌꯥꯏ ꯌꯥꯏ ꯑꯃꯉꯥ ꯃꯉꯥꯒ ꯇꯨ ꯀꯣ ꯃꯉꯥꯒ ꯑꯅꯤꯁꯨ ꯌꯥꯕꯅꯤꯀꯣ ꯅꯨꯄꯤꯁꯦ
ꯌꯥꯏ ꯌꯥꯏ
ꯎꯝ ꯃꯉꯥ ꯑꯣꯏꯔꯁꯨ ꯌꯥꯕꯅꯤ ꯃꯉꯥꯗꯤ ꯄꯥꯝꯗꯕ꯭ꯔꯥ
ꯃꯉꯥ ꯃꯉꯥꯗꯤ ꯇꯦꯟꯃꯟꯒꯗ꯭ꯔꯥꯅ ꯈꯜꯂꯨꯕ
ꯑ ꯇꯦꯟ ꯃꯟꯗ꯭ꯔꯦꯗ ꯑꯩꯈꯣꯏꯗꯤ ꯃꯉꯥ ꯃꯉꯥ ꯑꯗꯨꯒꯤ ꯑꯩꯈꯣꯏꯁꯨ ꯍꯦꯜꯂꯦ ꯃꯉꯥ ꯃꯉꯥꯗꯤ ꯇꯥꯗ꯭ꯔꯦ ꯑꯗꯨꯒ ꯃꯉꯥ ꯑꯍꯨꯝ ꯀꯣ ꯃꯉꯥꯁꯨ ꯌꯥꯕꯅꯤ ꯅꯨꯄꯤꯒꯤꯗꯤ
ꯌꯥꯏ
ꯅꯨꯄꯥꯅꯗꯤ ꯃꯉꯥ ꯅꯪꯗꯤ ꯀꯌꯥꯔꯥ
ꯑꯩꯗꯤ ꯐꯥꯏꯚ ꯐꯣꯔ ꯈꯔꯗꯨꯅꯤꯗ ꯐꯥꯏꯚ ꯐꯣꯔ ꯈꯔꯗꯨꯅꯤ
ꯑꯗꯨꯁꯨ ꯑꯗꯨꯁꯨ ꯌꯥꯏꯗ ꯌꯥꯏ ꯌꯥꯏ ꯑꯗꯨꯗꯤ ꯅꯪ ꯅꯪ ꯃꯉꯥ ꯃꯔꯤ ꯐ꯭ꯔꯤ ꯑꯣꯏꯔꯒ ꯅꯨꯄꯤꯕꯨ ꯃꯉꯥ ꯃꯉꯥ ꯄꯥꯝꯕ ꯑꯗꯨ ꯀꯃꯥꯏꯅ ꯇꯧꯕꯒꯔꯣ
ꯅꯨꯄꯤꯅ ꯈꯔ ꯋꯥꯡꯕ ꯄꯥꯝꯕ
ꯑꯗꯤ ꯎꯕ ꯅꯨꯡꯉꯥꯏꯔꯔꯣꯏꯅꯦ ꯅꯠꯇ꯭ꯔꯣ
ꯍꯗꯗꯤ ꯀꯗꯥꯏꯗꯦ ꯄꯨꯒꯗꯧꯕ ꯄꯨꯅꯤꯌꯥꯁꯤꯕꯄꯜꯗꯤꯕꯤ ꯀꯁꯤ ꯎ ꯑꯃꯗꯤ
ꯂꯝꯕꯤꯗ ꯆꯠꯃꯤꯟꯅꯔꯗꯤ ꯅꯨꯄꯤꯅ ꯋꯥꯡꯕꯗꯤ ꯎꯕꯗ ꯅꯨꯡꯉꯥꯏꯇꯦꯅ ꯑꯗꯨ ꯅꯠꯇ꯭ꯔꯣ
ꯀꯩꯗꯤ ꯂꯞ ꯆꯥꯔꯕꯅꯤ ꯑꯗꯨꯒꯨꯝꯕ ꯑꯗꯨꯒꯨꯝꯕ ꯄꯥꯝꯃꯤ
ꯀꯥꯏꯔꯤꯗ ꯀꯥꯏꯔꯤꯗ ꯎ ꯊꯤꯕꯤꯒꯦ ꯑꯩꯒꯤ ꯏꯅꯥꯎꯒꯤ ꯐꯖꯅ ꯀꯤꯕꯤꯒꯦ ꯑꯗꯨ ꯉꯧꯕ ꯄꯥꯝꯕ꯭ꯔꯥ ꯃꯨꯕ ꯄꯥꯝꯕ꯭ꯔꯥ ꯀꯌꯥ ꯀꯔꯤ ꯑꯨ ꯄꯥ꯭ꯔꯕ
ꯑꯃ ꯀ ꯅꯪ ꯋꯥꯔꯤ ꯌꯦ ꯆꯗꯤꯀꯣ
ꯍꯣꯏ ꯍꯣꯏ ꯑꯩ ꯍꯗ꯭ꯔꯣ ꯑꯩ ꯍꯥꯏꯗ꯭ꯔꯣ ꯃꯅ ꯅꯝꯕꯅ ꯂꯣꯦ ꯍꯥꯏꯅ
ꯑꯩ ꯉꯝꯗꯧ ꯃꯥꯟꯗ꯭ꯔꯦ ꯉꯁꯤ
ꯍꯣꯏ ꯉꯁꯤꯗꯤ ꯅꯪ ꯉꯝꯃꯔꯣꯏ ꯑꯩꯅ ꯉꯝꯈ꯭ꯔꯒꯦ ꯅꯁꯤꯅ
ꯉꯝꯈ꯭ꯔꯣ ꯉꯝꯈ꯭ꯔꯣ ꯑꯍꯣꯏ ꯌꯥꯏꯗ ꯉꯣꯡꯒꯗꯕꯅꯤ ꯅꯨꯄꯤꯅ ꯍꯣꯏ ꯌꯥꯝ ꯉ ꯁ ꯃꯨꯗꯕ ꯌꯥꯝꯅꯁꯨ ꯉꯥꯎꯗꯕ ꯑꯗꯨ ꯄꯥꯝꯃꯦ
ꯍꯣꯏ ꯑꯗꯨ ꯅꯪ ꯀꯔꯤ ꯌꯦꯟꯁꯥꯡ ꯄꯥꯝꯕ꯭ꯔꯥ ꯑꯗꯨꯗꯤ
ꯍꯥꯏꯗꯤ ꯁꯟꯁꯥꯒꯨꯝꯕ ꯑꯣꯛꯁꯥꯒꯨꯝꯕ
ꯑꯣꯥ
ꯑꯗꯨꯒ ꯉꯥꯅꯨꯒꯨꯝꯕ ꯌꯦꯟꯒꯨꯝꯕ ꯕꯣꯏꯂꯔꯅꯗꯤꯀꯣ ꯑꯩꯅ ꯍꯥꯏꯔꯤꯗꯣ ꯂꯣꯀꯤꯌꯥꯒꯤ ꯌꯦꯟ ꯍꯥꯏꯕꯤ ꯑꯗꯨꯒꯨꯝꯕ ꯄꯥꯝꯃꯦ
ꯂꯣꯀꯦꯜꯒꯤ ꯌꯦꯟ ꯎꯝ ꯍꯥꯏꯌꯣ ꯍꯥꯏꯌꯣ
ꯑꯩꯅ ꯈ꯭ꯋꯥꯏꯗꯒꯤ ꯄꯥꯝꯕꯗꯨꯣ
ꯎꯝ ꯑꯣꯁꯥ ꯑꯣꯛꯁꯥꯒ ꯀ ꯍꯥ ꯍꯥꯕ꯭ꯔꯒ ꯆꯥꯕ ꯍꯧꯕ꯭ꯔꯥ
ꯁꯣꯏꯕꯨꯝ
ꯁꯣꯏꯕꯨꯝ ꯑꯩꯗꯤꯀꯣ ꯑꯩꯅ ꯍꯥꯏꯕꯤꯈꯔꯣ ꯑꯍꯥꯎꯕꯗꯣ ꯅꯪ ꯆꯥꯕ꯭ꯔꯥ ꯆꯥꯗꯕ꯭ꯔꯥ ꯀꯥꯟꯗ ꯑꯩꯗꯤꯀꯣ ꯀꯔꯤꯔꯣ ꯑꯇꯪ ꯑꯄꯇꯥ ꯍꯥꯏꯌꯦ ꯃꯌꯥꯡꯒꯤ ꯂꯣꯟꯅ
ꯑꯥ ꯑꯥ ꯑꯥ ꯑꯥ ꯑꯥ
ꯁꯧꯒ꯭ꯔꯤꯅ ꯑꯩꯗꯤ ꯄꯥꯝꯃꯦ
ꯀꯔꯤ ꯍꯥꯏꯕꯁꯤ ꯁꯧꯔꯤꯗꯣ ꯑꯣꯛꯁꯥ ꯊꯣꯡꯕꯗ
ꯎꯝ ꯃꯅꯥꯗꯣ ꯁꯧꯒꯔꯤ ꯃꯅꯥꯗꯣ
ꯈꯔ ꯂꯨꯞꯁꯤꯜꯂꯨꯕꯒꯣ
ꯎꯝ
ꯑꯗꯨꯒ ꯈꯔ ꯃꯨꯜꯂꯗꯤ ꯑꯗꯨꯝ ꯑ ꯆꯥꯏꯅ ꯑꯗꯨꯝ ꯂꯧꯊꯣꯛꯎꯕꯀꯣ ꯍꯣꯏ ꯑꯗꯨ ꯑꯗꯨ ꯑꯣꯁꯥꯗꯨꯗ ꯈꯔ ꯂꯨꯞꯁꯤꯜꯂꯨ ꯑꯗꯨꯒ ꯑꯃꯨꯛ ꯉꯥꯏꯍꯥꯛ ꯂꯩꯔꯒ ꯑꯃꯨꯛ ꯂꯥꯎꯊꯣꯛꯂꯛꯈ꯭ꯔꯣ ꯑꯗꯨꯔꯒ ꯆꯥꯛ ꯆꯥꯕ ꯃꯇꯝꯗ ꯆꯥꯔ ꯌꯥꯝ ꯍꯥꯎꯅꯤ ꯑꯩꯈꯣꯏꯁꯨ ꯑꯗꯨꯝ ꯆꯥꯔꯛꯄꯅꯤ
ꯑꯗꯨꯒ ꯌꯦꯟꯗꯤ ꯀꯃꯥꯏꯅ ꯊꯣꯡꯕ꯭ꯔꯥ ꯅꯣꯏꯅ ꯊꯣꯡꯕꯒꯤ ꯃꯍꯥꯎꯗꯣ
ꯑꯩꯈꯣꯏꯗꯤ ꯑꯂꯨ ꯈꯔ ꯑꯂꯨ ꯈꯔ ꯍꯥꯞꯄꯦ ꯑꯗꯨꯒ ꯀꯩꯀꯩꯅꯣ ꯌꯥꯝ ꯈꯔ ꯈꯔꯗꯤ ꯍꯥꯞꯄꯤꯦ
ꯍꯣꯏ ꯍꯣꯏ
ꯑꯗꯨ ꯈꯔ ꯍꯥꯞꯄꯦ ꯑꯗ ꯁꯤꯡ ꯈꯔ ꯍꯥꯞꯄꯦ ꯁꯤꯡ ꯂꯩꯔꯗꯤ ꯁꯤꯡ ꯃꯅꯥꯗꯣ
ꯍꯣꯏ
ꯑꯗꯨ ꯍꯥꯞꯄꯦ ꯑꯗꯨꯒ ꯍꯧꯔ ꯆꯥꯔꯦ
ꯑꯣ ꯑꯗꯨꯒ ꯑꯃ ꯂꯩꯔꯤ ꯑꯩꯅ ꯍꯪꯅꯤꯡ ꯅꯤꯡꯕ ꯑꯗꯨ ꯉꯥꯗꯤ ꯀꯃꯥꯏꯅ ꯊꯣꯡꯕ꯭ꯔꯣ
ꯉꯖꯔꯥ
ꯍꯣꯏ
ꯆꯥꯗꯕ ꯨꯔꯦ ꯀꯥꯎꯈ꯭ꯔꯦ
ꯅꯪꯁꯦ ꯉꯁꯤꯒꯤ ꯅꯪ ꯅꯪꯀꯣ ꯅꯪ ꯑ ꯉꯁꯤꯒꯤꯗꯤ ꯅꯪ ꯀꯔꯤ ꯍꯥꯏꯔꯥ ꯅꯪ ꯉꯝꯕꯔꯣꯏꯀꯣ ꯑꯗꯨꯗꯤꯀꯣ ꯏꯅꯥꯎ
ꯇꯧꯔ ꯀꯥꯟꯗ ꯌꯥꯝ ꯅꯨꯡꯁꯤꯠꯇꯦꯁꯦ
ꯌꯥꯝ ꯎꯁꯤꯠꯇꯕ ꯃꯥ ꯌꯥꯎꯔꯤꯌꯦ ꯅꯪꯒꯤꯁꯦ
ꯑꯩ ꯏꯅꯦ ꯍꯥꯏꯗ꯭ꯔꯣ ꯑꯩꯈꯣꯏꯒꯤ ꯀꯔꯤꯅꯣ ꯑꯗ ꯑꯩ ꯏꯅꯦ ꯑꯩ ꯏꯅꯦꯅꯦ ꯍꯥꯏꯈ꯭ꯔꯕꯗꯣ
ꯅꯪ ꯆꯍꯤ ꯀꯌꯥꯃꯨꯛ ꯁꯤꯨꯈ꯭ꯔꯕ꯭ꯔꯣ ꯊꯥꯔꯇꯤ ꯐꯣꯔꯇꯤ ꯑꯥ
ꯅꯪ ꯅꯪꯅ ꯍꯥꯏꯕꯤꯔꯣ ꯀꯔꯤ ꯑꯣꯏꯔꯝꯕ ꯌꯥꯏ ꯑꯩꯅ ꯈꯜꯂꯨ ꯈꯟꯂꯒ ꯍꯥꯏꯌ ꯆꯨꯝꯕ ꯋꯥꯅꯤꯍꯦ ꯏꯅꯧꯁꯦ
ꯐꯥꯄꯤꯔ
ꯍꯣꯏ ꯐꯖꯅ ꯍꯥꯏꯕꯤꯈ꯭ꯔꯦ
ꯑꯗꯨꯗꯤ ꯑꯩꯉꯣꯟꯗ ꯍꯦꯟꯅ ꯆꯍꯤ ꯇꯔꯨꯛꯅ ꯍꯦꯜꯂꯤ
ꯀꯣꯏꯅꯦ ꯅꯁꯛ ꯎꯕ ꯃꯇꯝꯗ ꯑꯩ ꯈꯪꯉꯦꯕ ꯅꯪꯒꯤ ꯃꯆꯥꯛ ꯍꯥꯞꯄꯗꯣ ꯅꯪꯗꯣ ꯑꯗꯨꯗ ꯎꯕ ꯃꯇꯝꯗ ꯑꯩꯗꯤ ꯈꯪꯈ꯭ꯔꯦ
ꯑꯣ ꯑꯉꯥꯡ ꯑꯣꯏꯔꯣꯏꯗꯕꯅꯤ
ꯎꯝ ꯑꯁ ꯅꯈꯣꯏꯗꯤ ꯌꯥꯝ ꯂ ꯉꯥꯡꯅꯤꯍꯦ
ꯑꯉꯥꯡ ꯑꯣꯏꯔꯤ ꯅꯆꯥꯒꯨꯝꯍꯩ
ꯆꯨꯝꯃꯦ
ꯍ
ꯑꯗꯨꯒꯤꯅ ꯅꯟꯅꯦꯦꯕꯨꯗꯤ ꯉꯥꯃꯔꯣꯏꯕ ꯋꯥ ꯉꯥꯡꯕ ꯃꯇꯝꯗꯀꯣ
ꯍꯣꯏ ꯍꯣꯏ ꯉꯝꯃꯔꯣꯏ ꯉꯝꯃꯔꯣꯏ ꯁꯤꯦ ꯍꯥꯏꯒ ꯏꯅꯦ ꯍꯒꯅꯦ ꯑꯟꯇꯤ ꯌꯦꯒꯅꯦ
ꯑꯅꯤ ꯅ ꯅ ꯅ ꯆꯦꯛ ꯑꯣꯏꯒꯦꯔ ꯑꯁ ꯑꯗꯨꯁꯨ ꯌꯥꯕꯅꯤ ꯑꯗꯨꯅ ꯑꯗꯨꯅ ꯍꯦꯟꯅ ꯐꯕꯅꯤꯀꯣ
ꯑꯩ ꯁꯥꯎꯕꯁꯨ ꯍꯥꯏꯗꯕ ꯌꯥꯝ ꯋꯥꯔꯤ ꯁꯥꯕ ꯌꯥꯝ ꯅꯨꯡꯉꯥꯏꯕ ꯋꯥꯅꯤꯖꯤ
ꯁꯪꯁꯥꯔꯗ ꯁꯥꯎꯔꯒ ꯀꯔꯤ ꯀꯟꯅꯕ ꯂꯩꯕ꯭ꯔꯣ ꯅꯠꯇ꯭ꯔꯥ ꯑꯉꯥꯡ
ꯃꯥꯅꯦ ꯃꯥꯅꯦ ꯑꯁ ꯌꯥꯝ ꯍꯥꯏꯩꯔꯦꯗꯀꯣ ꯑꯍꯥꯟꯕ ꯑꯣꯏꯕꯁꯦ
ꯑꯁ ꯑꯍꯥꯟ ꯍꯥꯏꯕꯗꯣ ꯑꯁꯤꯅꯤ ꯑꯍꯟ ꯑꯣꯏꯔꯗꯤ ꯄꯪꯄꯥꯡ ꯁꯥꯎꯒꯅꯤ ꯑꯍꯟ ꯍꯥꯏꯕ ꯃꯔꯥꯝ ꯂꯩꯕꯤꯒꯤ ꯑꯍꯟ ꯀꯧꯕꯧ ꯑꯣꯏꯅꯤꯡꯕꯀꯣ
ꯍꯣꯏ ꯃꯥꯅꯦ ꯃꯥꯅꯦ
ꯑꯗꯨꯅꯤ ꯑꯗꯨ ꯄꯨꯡ ꯀꯌꯥꯒꯨꯝꯕꯗ ꯇꯨꯝꯒꯅꯤ ꯅꯈꯣꯏꯗꯤ
ꯑꯩꯗꯤ ꯉꯁꯤ ꯕꯣꯜꯗ ꯌꯦꯡꯒꯅꯤ
ꯑꯣ ꯅꯪꯒꯤ ꯅꯪꯒꯤ ꯁꯥꯟꯅꯕꯗꯣ ꯅꯪꯒꯤ ꯄꯥꯝꯕꯗꯣ ꯁꯥꯟꯅꯒꯅꯤꯅꯀꯣ
ꯑ ꯌꯦꯉꯅꯤ
ꯑꯗꯨꯗꯤ ꯑꯆꯥꯄꯣꯠ ꯂꯧꯔꯒ ꯐꯝꯔꯒ ꯅꯨꯡꯉꯥꯏ ꯑꯩꯅ ꯆꯥꯔꯒ ꯌꯦꯡꯕ ꯇꯥꯔꯦꯅꯦ
ꯑꯗꯨꯃꯥꯏꯅ ꯇꯧꯕ ꯇꯥꯔꯦ
ꯍꯣꯏ ꯑꯗꯨ ꯆꯥꯛꯇꯤ ꯌꯥꯝ ꯆꯥꯎꯀꯣ
ꯆꯇ ꯑꯩ ꯑꯩ ꯐꯣꯇꯣ ꯌꯦꯡꯕꯗ ꯌꯥꯝ ꯄꯤꯛꯔꯝꯒꯗꯕ ꯃꯥꯜꯂꯦꯅꯦꯀꯣ ꯅꯪꯒꯤ
ꯅꯪ ꯅꯠꯇꯦ ꯑꯩꯅ ꯍꯥꯏꯕ ꯍꯥꯏꯗꯤ ꯅꯪ ꯅꯪ ꯁꯥꯟꯅꯕ ꯌꯦꯡꯗꯤꯀꯣ ꯅꯪ ꯇꯨꯝꯕ ꯃꯇꯝꯗ ꯇꯨꯝꯂꯔꯣꯏꯕ ꯑꯗꯨꯒꯤꯗꯃꯛ ꯍꯥꯏꯕꯅꯤ ꯅꯁꯥ ꯅꯁꯥ ꯀꯣ ꯐꯥꯅꯤꯡꯉꯥꯏ ꯅꯠꯇ꯭ꯔꯗꯤ ꯆꯥꯛ ꯏꯟꯁꯥꯡ ꯐꯖꯅ ꯆꯥꯗ꯭ꯔꯗꯤ ꯁꯅꯕ ꯌꯦꯡꯒ ꯅꯪꯒꯤ ꯍꯛꯆꯥꯡꯗꯣ ꯐꯥꯔꯔꯣꯏꯕ ꯑꯗꯨꯒꯤꯗꯃꯛ ꯍꯥꯏꯕꯅꯤ ꯑꯗꯨꯒꯤ ꯐꯖꯅ ꯆꯥꯛꯗꯣ ꯅꯪꯅ ꯕꯣꯠ ꯁꯥꯟꯅꯕ ꯃꯇꯝ ꯗ ꯃꯈꯣꯏ ꯃꯇꯝ ꯈꯔꯗꯤ ꯄꯤꯌꯦꯅꯀꯣ ꯁꯅꯕ ꯀꯔꯤꯔꯥ ꯃꯇꯝ ꯂꯩꯌꯦꯅ ꯑꯗꯨ ꯃꯇꯝꯗ ꯆꯥꯛ ꯆꯥꯔꯣ ꯆꯥꯔꯒ ꯍꯜꯂꯛꯑꯒ ꯑꯃꯨꯛꯀ ꯌꯦꯡꯉꯣ
ꯍꯣꯏ ꯍꯣꯏ ꯍꯣꯏ ꯑꯗꯨꯅꯝ ꯇꯧꯕꯇꯥꯥꯔꯦ
ꯇꯔꯥꯃꯉꯥꯒꯨꯝꯕ ꯃꯈꯣꯏ ꯄꯤꯒꯅꯤꯅꯦꯀꯣ ꯃꯇꯝꯁꯦ ꯎ ꯑꯗꯨꯗ ꯆꯥꯀꯕꯕꯅꯤ ꯎꯝ ꯑꯗꯨ ꯍꯌꯦꯡꯗꯤ ꯀꯃꯥꯏꯅ ꯇꯧꯒꯅꯤ
ꯍꯌꯦꯡꯁꯦ ꯈꯪꯗꯔꯦ
ꯌꯨꯝꯗ ꯂꯩꯒꯦꯔꯥ ꯅꯠꯇ꯭ꯔꯒꯅ ꯅꯨꯄꯤꯒ ꯀꯣꯏꯕ ꯆꯠꯀꯦꯔꯥ ꯅꯠꯇ꯭ꯔꯒꯅꯊꯟꯇ ꯑꯗꯨꯝ ꯀꯣꯏꯒꯦꯔꯥ ꯂꯩꯒꯦꯔꯥ
ꯐꯪꯗ꯭ꯔꯦ ꯍꯌꯦꯡꯁꯦ ꯀꯣꯏꯕꯁꯦ ꯁꯤꯔ ꯊꯕꯛ ꯇꯧꯕꯁꯦ ꯁꯤꯔ ꯈꯪꯗ꯭ꯔꯦ ꯍꯌꯦꯡ ꯊꯣꯛꯄꯗ ꯈꯪꯒꯅꯤ ꯌꯦꯟ ꯇꯥꯒꯅꯤ
ꯍꯣꯏ ꯃꯥꯡ ꯃꯥꯡꯗꯒꯤ ꯈꯟꯈ꯭ꯔꯒꯦ ꯍꯥꯏꯕ꯭ꯔꯣ ꯅꯠꯇ꯭ꯔꯒ
ꯅꯠꯇꯦ ꯏꯃꯥꯅ ꯍꯧꯒꯠꯄꯗ ꯑꯌꯨꯛꯇ ꯑꯩꯈꯣꯏ ꯍꯧꯒꯠꯄꯗꯀꯣ
ꯎꯝ
ꯆꯠꯁꯦ ꯍꯥꯏꯔꯒꯗꯤ ꯍꯣꯏ ꯆꯠꯒꯅꯤ
ꯑꯣ ꯑꯁ ꯑꯗꯨ ꯌꯥꯝ ꯃꯤ ꯌꯥꯝ ꯌꯥꯝ ꯐꯕꯅꯤ ꯌꯥꯝ ꯐꯕꯅꯤ ꯏꯃꯥꯅ ꯍꯥꯏꯕꯟ ꯏꯟꯒꯗꯕꯅꯤ
ꯍꯣꯏ ꯏꯃꯥꯅ ꯑꯗꯨ ꯆꯠꯁꯦ ꯍꯥꯏꯔꯗꯤ ꯍꯣꯏ ꯍꯥꯏꯕ ꯇꯥꯔꯦ ꯍꯥꯏꯗ꯭ꯔꯗꯤ ꯇꯨꯝꯝꯕ ꯔꯦ ꯑꯃꯒ
ꯍꯣꯏ ꯄꯨꯡ ꯀꯌꯥꯒꯨꯝꯕꯗ ꯍꯧꯒꯠꯄ꯭ꯔꯥ ꯅꯣꯏꯗꯤ
ꯑꯩꯈꯣꯏꯗꯤ ꯁꯚꯦꯟ ꯊꯥꯔꯇꯤ ꯑꯗꯨꯗ